ꯍꯜꯂꯣ
ꯀꯩꯗꯧꯔꯤꯅꯣ
ꯑꯩꯔꯣ ꯐꯝꯃꯤ ꯅꯪꯗꯤ
ꯑꯩꯁꯨ ꯏꯊꯅ ꯉꯥꯡꯅꯔꯝꯃꯤ ꯋꯥꯔꯤꯁꯨ ꯑꯩꯗꯤ ꯀꯣꯜꯗ ꯀꯔꯤ ꯈꯪꯗꯕꯒ
ꯑꯗꯨꯅꯦ ꯑꯩꯗꯨꯅꯦ ꯏꯊꯟꯇ ꯋꯥꯔꯤ ꯃꯌꯥꯝ ꯍꯥꯔꯦ ꯑꯗꯨꯒ ꯇꯠꯂꯒꯅꯦ
ꯈꯪꯍꯧꯗꯦ ꯍꯥꯏꯕ
ꯑꯧ ꯑꯗꯣ ꯑꯩꯗꯣ ꯗ꯭ꯔꯦꯁꯇꯣ ꯑꯩꯅ ꯍꯥꯏꯔꯤꯅꯦ ꯑꯩ ꯐꯨꯔꯤꯠꯇꯣ ꯈꯨꯗꯛꯇ ꯂꯩꯔꯨꯅꯦ ꯍꯥꯏꯕ ꯑꯗꯨꯑꯣꯏꯁꯨ ꯅꯍꯥꯟ ꯕꯖꯥꯔꯗꯣ ꯑꯩꯅ ꯂꯣꯜꯂꯝꯃꯦ ꯍꯥꯏꯗꯅ ꯂꯣꯏꯅ ꯑꯃꯈꯛꯇꯪ ꯍꯥꯡꯕꯗꯒꯤꯩ ꯑꯃꯈꯛꯇꯪꯗꯨꯗꯒꯤ ꯂꯩꯁꯤꯜꯂꯛꯄꯅꯦꯕ ꯐꯨꯔꯤꯠ ꯇꯨꯕꯨꯗꯤ ꯑꯗꯨꯝ ꯐꯖꯩꯕꯀꯣ ꯑꯗꯨꯗ ꯆꯥꯟꯅꯗꯕ ꯈ ꯁꯝꯗ ꯑꯗꯨꯝ ꯐꯖꯩꯕ ꯑꯗꯨꯗꯨꯒꯅꯦ ꯈꯣꯡꯒ꯭ꯔꯥꯎꯗꯣ ꯆꯥꯟꯅꯕꯁꯨ ꯂꯩꯇ꯭ꯔꯦ ꯀꯩ ꯁꯦꯠꯇꯅꯣꯁꯨ ꯈꯪꯗ꯭ꯔꯣ ꯑ ꯑꯁꯦꯡꯕꯗꯗꯤ ꯀꯌꯥꯝ ꯀꯟꯅ ꯆꯥꯟꯅꯗꯕꯗꯤ ꯑꯣꯏꯗꯦꯗ ꯑꯇꯣꯗꯨꯗ ꯏꯄꯥꯛ ꯄꯥꯛ ꯈꯔ ꯐꯣꯔꯃꯦꯜꯅꯦꯕꯗꯨꯝ ꯌꯥ
ꯑꯩ ꯑꯩ ꯑꯩꯁꯨ ꯊꯦꯡꯅꯒꯦ ꯈꯜꯂꯤꯑꯕꯀꯣ ꯑꯗꯣ ꯀꯩꯗ꯭ꯔꯦ ꯁꯤꯠꯇꯣꯏꯅꯣ ꯈꯪꯗ ꯂꯩ
ꯀꯩꯀꯩ ꯂꯩꯒꯦ ꯗ꯭ꯔꯦꯁ ꯃꯑꯣꯡ
ꯑꯩꯅ ꯂꯩꯕꯁꯦ ꯎꯝ ꯑꯁ ꯏꯕꯨꯗꯥꯏꯇꯦꯗ
ꯑꯗꯨꯅꯦ ꯗ꯭ꯔꯦꯁꯁꯦ ꯊꯤꯔꯨꯕꯗ ꯍꯦꯛꯇ ꯌꯥꯗꯦ ꯍꯥꯏꯕ ꯑꯗꯨ ꯀꯔꯝ ꯀꯥꯟꯗ ꯊꯦꯡꯅꯒꯦ ꯈꯜꯂꯤꯕ
ꯑꯩꯗꯣ ꯀꯣꯂꯦꯖꯇ ꯆꯠꯄꯗꯣ ꯆꯠꯃꯤꯟꯅꯧꯁꯦꯅ ꯍꯥꯏꯒꯦ ꯇꯧꯕꯅꯦꯕ ꯑꯗ ꯑꯗꯨꯗ ꯊꯦꯡꯅꯖꯦꯅ ꯈꯟꯕ ꯑꯗꯣ ꯏꯃꯥꯟꯅꯕꯤꯈꯩꯗꯗꯤ ꯍꯌꯦꯡꯗꯣ ꯑ ꯍꯥꯏꯌꯣ ꯍꯥꯏꯌꯣꯅꯗꯤ ꯍꯥꯏꯕ ꯑꯗꯣ ꯑꯩꯩꯅ ꯁꯨꯝ ꯆꯠ ꯂꯩꯔ ꯊꯦꯡꯅ ꯅꯪ ꯀꯃꯥꯏꯅ ꯀꯩꯅꯣ ꯇꯧꯗꯣꯏꯅꯣ ꯈꯣꯠꯇꯣꯏꯅꯣ ꯅꯪ ꯏꯟꯁꯤꯟꯕꯁꯦ ꯀꯥꯟ ꯈꯔ
ꯃꯥꯅꯦ ꯆꯨꯝꯃꯦ ꯑꯗꯨꯕꯨꯗꯤ
ꯊꯦꯡꯅꯔꯀꯥꯟꯗꯅ ꯍꯦꯟꯅ ꯃꯤꯁꯦ ꯅꯪꯁꯟꯕꯅꯦ ꯈꯣꯠꯄꯅꯦꯅ ꯍꯥꯏꯕ ꯑꯔꯦ ꯑꯃ ꯑꯃ
ꯑꯩꯁꯨꯅꯦ ꯀꯩꯅꯣ ꯍꯥꯟꯅꯗꯤ ꯌꯥꯝꯅ ꯏꯀꯥꯏꯔꯝꯗ꯭ꯔꯥ
ꯑꯥ
ꯍꯧꯖꯤꯛꯇꯤ ꯏꯀꯥꯏꯗ꯭ꯔꯕ ꯑꯩꯃꯅꯒ ꯐꯣꯇꯣ ꯀꯥꯞꯄꯗꯣ ꯑꯩꯅ ꯄꯪ ꯄ ꯂꯥꯡꯅ ꯉꯥꯡꯉꯦꯅ ꯆꯩꯔꯛꯑꯦ ꯑꯗꯨꯒꯤ ꯑꯩꯅ ꯈꯨꯠꯇꯨꯝꯁꯤꯟꯅꯕ ꯀꯤ ꯀꯔꯤꯗꯨꯣ ꯀꯟꯅ ꯂꯥꯛꯑꯣꯅꯣꯅ
ꯑꯗꯨꯅꯦ ꯅꯪ ꯍꯟꯗꯛꯇꯤ ꯐꯅꯅꯕ ꯎꯅ ꯃꯥꯜꯂꯦꯕ
ꯑꯧ ꯌꯥꯝꯃꯗ꯭ꯔꯣ ꯃꯉꯥ ꯃꯔꯤ ꯃꯉꯥ ꯁꯨꯨꯔꯝꯃꯅꯤ
ꯎꯝ ꯃꯇꯦꯛ ꯃꯇꯦꯛ
ꯃꯇꯦꯛ ꯃꯇꯦꯛ ꯉꯔꯥꯡꯗꯤ ꯑꯍꯨꯝꯂꯛꯅꯤ ꯊꯦꯡꯅꯔꯤꯁꯦ ꯑꯍꯨꯝꯂꯛ
ꯆꯀꯣ
ꯀꯩꯅꯣ ꯃꯥꯏꯥꯟꯕ ꯃꯁꯛꯇꯣ ꯑꯩꯗꯤ ꯑꯗꯨꯝ ꯌꯦꯡ ꯂꯣꯏꯅꯤꯡꯉꯥꯏꯑꯕ ꯍꯥꯏꯗꯤ ꯈꯔꯁꯨ ꯀꯦꯁꯜꯂꯦꯗꯅ ꯉꯔꯥꯡꯗꯤ ꯈꯔꯒ ꯐꯖꯩ ꯀꯥꯟꯗ꯭ꯔꯥ ꯀꯔꯝꯁꯀ
ꯆꯨꯝꯅꯒꯦ
ꯎꯝ ꯗꯣ ꯀꯩ ꯈ
ꯌꯧꯔꯛꯇ꯭ꯔꯦꯕ ꯑꯗꯨ ꯌꯧꯔꯛꯑꯗꯤ ꯑꯗꯨ ꯍꯦꯟꯅꯒ ꯆꯠꯆꯒꯦꯅ ꯈꯟꯖꯕꯅꯦꯕ
ꯎꯝ
ꯌꯥꯎꯔꯛꯇ꯭ꯔꯦ ꯃꯆꯨꯕꯨꯗꯤ ꯑꯃꯨꯕꯅꯦꯕ
ꯎꯝ ꯑꯃꯨꯕꯅ ꯑꯩ ꯇꯥꯟꯖꯔꯦꯗꯅ
ꯎꯝ
ꯑꯃꯉꯕꯨꯒ ꯂꯤꯠ ꯀꯁꯤ
ꯑꯗꯩ ꯑꯃꯗꯣ ꯃꯥꯅ ꯑꯃꯨꯛꯁꯨ ꯍꯥꯏꯔꯛꯈꯤꯕꯅꯦꯕ ꯌꯦꯡꯅꯤꯡꯉꯦ ꯈꯣꯠꯅꯤꯡꯉꯦ ꯀꯥꯏꯅ
ꯌꯦꯡꯅꯤꯡꯑ ꯗꯤ ꯀꯩꯅꫭ
ꯍꯥꯏꯗꯤ ꯏꯁꯀꯔꯠ ꯁꯦꯠꯄꯗꯣ ꯌꯦꯡꯅꯤꯡꯉꯦꯅ ꯍꯥꯏꯕ ꯅꯣꯡ ꯐꯥꯗꯣꯛꯁꯦ ꯍꯣꯏ ꯅꯣꯏ ꯐꯥꯗꯣꯛ ꯁꯦꯂꯛꯑꯣ ꯍꯥꯏꯕꯅꯤꯅ
ꯎꯝ ꯁꯦꯠꯂꯨ ꯁꯦꯠꯂꯨ
ꯂꯩꯇꯕꯅꯤ ꯁꯦꯠꯇꯕꯅꯦꯕ ꯑꯩꯅ
ꯎꯝ ꯑꯩꯈꯣꯏꯁꯨ ꯎꯝ ꯏꯁꯀꯔꯠꯀꯗꯤ ꯀꯩꯁꯨ ꯂꯩꯗ꯭ꯔꯦ
ꯑꯗ ꯑꯩꯁꯨ ꯑꯃꯗꯤ ꯂꯩꯁꯟꯖꯔꯦ ꯂꯩꯕꯗꯣ ꯌꯥꯔꯇꯦ
ꯁꯦꯇꯤꯟꯁꯀꯔꯅꯦ ꯍꯥꯏꯔꯣ
ꯎ ꯁꯇ ꯅꯣꯠꯇꯔ
ꯎꯝ
ꯀꯃꯥꯏ ꯍꯥꯏꯅꯣ ꯈꯪꯗꯦ ꯐꯦꯕ꯭ꯔꯤꯛꯇꯣ ꯍꯥ
ꯐꯔꯤꯠꯅ ꯀꯩ ꯂꯤꯠꯇꯣꯏꯅꯣ
ꯈꯪꯗꯦ ꯐꯨꯔꯤꯠꯁꯨ ꯊꯤꯗ꯭ꯔꯤ ꯇꯧꯔꯤꯁꯤ ꯂꯤꯠꯂꯗꯤ ꯑꯩꯗꯤ ꯑꯉꯧꯕꯁꯦ ꯍꯦꯛꯇ ꯇꯥꯏꯕ ꯑꯉꯧꯕ ꯉꯥꯛꯇ ꯂꯩꯕꯅꯤꯅ
ꯑꯗꯣ ꯑꯗꯨ ꯆꯠꯂꯒ ꯌꯦꯡꯗꯤ ꯌꯦꯡꯉꯨꯔꯁꯦ
ꯌꯦꯡꯁꯦ ꯑꯗꯨ ꯑꯗꯨ ꯑꯗꯨꯒꯤ ꯃꯇꯨꯡ ꯇꯣꯡꯗꯣ ꯎꯅꯁꯤꯔꯥ ꯑꯩꯁꯦ ꯈꯜꯂꯕꯅꯦ ꯑꯣꯏꯅ
ꯍꯣꯏ ꯑꯗꯨ ꯃꯇꯨꯡꯗ ꯃꯟꯗꯦꯒꯨꯝꯕ ꯊꯥꯖꯜꯂꯣꯍꯦꯛ
ꯀꯨꯏꯗ꯭ꯔꯦꯗꯅ ꯑꯩꯗꯤ ꯐ꯭ꯔꯣꯛꯀꯨꯝꯕ ꯌꯥꯝ ꯁꯦꯠꯅꯤꯡꯉꯦ ꯍꯥꯏꯕ ꯍꯥꯏꯗꯤ ꯑꯣ ꯂꯨꯔꯤꯁꯦ ꯃꯅꯤꯗ ꯂꯩꯔꯦ ꯄꯩꯁꯥꯗ
ꯑꯁ ꯑꯩ ꯉꯔꯥꯡ ꯄꯣꯠ ꯀꯧꯔꯒ ꯄꯣꯠꯇꯣ ꯂꯤꯁꯤꯡ ꯑꯃꯅꯦ ꯄꯥꯃꯨꯒ꯭ꯔꯖꯥꯠꯅꯤ ꯏꯕꯦꯝꯃꯥ
ꯃꯥꯥꯟꯅꯤ
ꯑꯦꯀꯥꯎꯟꯗꯅꯦ ꯍꯧꯖꯤꯛ ꯄꯥ ꯑꯍꯨꯝꯗꯩ ꯍꯦꯟꯅ ꯌꯥꯎꯗꯦ ꯅꯣꯏ ꯁꯦꯡꯈꯩ ꯄꯤꯊꯣꯛꯈ꯭ꯔꯤꯅꯦ ꯉꯔꯥꯡ
ꯀꯩꯒꯤ
ꯑꯩꯈꯣꯏꯃꯥ ꯍꯣꯏꯗ ꯍꯣꯏꯗꯣꯛ ꯆꯗ꯭ꯔꯕꯅꯤꯀꯣ ꯑꯩ ꯄꯣꯠ ꯑꯣꯟꯅ ꯇꯩꯅꯅ ꯂꯥꯥꯛꯑꯦ ꯀꯥꯏꯗꯣ
ꯎꯝ ꯅꯠꯇ꯭ꯔꯗꯤ ꯆꯩꯗꯧꯔꯤꯕ
ꯉꯥꯡꯗꯣꯏꯅꯤ ꯃꯣꯏꯗꯤ ꯍꯦꯛꯇꯥ
ꯂꯩꯇ ꯂꯩꯇ ꯂꯩꯖꯕꯖꯦꯅ
ꯎꯝ ꯎꯝ ꯑꯗꯨꯒꯅꯦ
ꯎꯝ
ꯅꯪꯉꯣꯟꯗ ꯅꯍꯥꯟ ꯅꯣꯡꯃ ꯉꯔꯥꯡꯂ ꯀꯩꯅꯣꯝꯃ ꯑꯥ ꯂꯐꯣꯏꯅ ꯐꯩ ꯍꯥꯏꯗ꯭ꯔꯥ
ꯎꯝ
ꯑꯣ ꯂꯐꯣꯏꯗꯣ ꯑꯩꯅ ꯂꯩꯇꯕꯒꯤ ꯇꯧꯈꯤꯗ꯭ꯔꯦꯕ ꯑꯗꯨꯗꯨꯒ ꯑꯩꯈꯣꯏ ꯏꯅꯝꯃꯅ ꯑ ꯀꯩꯅꯣꯒꯤ ꯄꯥꯎꯗꯔ ꯑꯃ ꯂꯩꯕꯗꯣ ꯋꯥꯏꯠꯀꯤ
ꯀꯩ ꯋꯥꯠꯀꯤ
ꯄꯥꯎꯗꯔ ꯑꯃ ꯂꯩꯌꯦꯕ ꯋꯥꯏꯠꯀꯤꯀꯣ
ꯎꯝ
ꯑꯗꯨꯒ ꯑꯗꯨꯗꯨ ꯇꯩꯌꯣ ꯇꯨꯝꯃꯝꯗꯥꯏꯗ ꯅꯠꯇ꯭ꯔꯁꯨ ꯀꯪꯉ ꯇꯩꯔ ꯀꯪꯉ ꯇꯩꯔꯦ ꯇꯧꯔꯣꯅ ꯍꯥꯏꯕꯅꯦꯕ
ꯎꯝ
ꯑꯗꯨ ꯇꯧꯔꯦ ꯐꯅꯥꯌꯥꯝ ꯍꯟꯊꯩ ꯈꯪꯕ꯭ꯔꯥ ꯍꯣꯏ ꯍꯣꯏ ꯍꯣꯏ
ꯄꯔꯁꯣꯅꯥꯗꯣ ꯑꯗꯨ ꯇꯩꯕꯗꯣ ꯍꯟꯊꯩ ꯍꯥꯏꯔꯁꯨ ꯑꯗꯨ ꯐꯠꯇꯕꯅꯦ ꯃꯥꯥꯏꯗ ꯇꯩꯕꯗꯨꯗꯤ ꯑꯗꯨꯗꯤ ꯕꯣꯗꯤ ꯄꯥꯎꯗꯔꯅꯤ
ꯈꯪꯗꯦ ꯃꯥꯏ ꯑꯩꯗꯣ ꯃꯥꯏ ꯗꯥꯏꯔꯦꯛꯇ ꯇꯩꯗ꯭ꯔꯦꯕ ꯈꯪꯕ꯭ꯔꯥ ꯍꯥꯏꯗꯤ ꯃꯥꯏꯒꯤ ꯅꯠꯇꯦꯗꯅ
ꯎꯝ ꯑꯗꯨ ꯑꯣꯏꯔꯖꯄꯅꯦ ꯑꯗꯨꯗꯤ ꯇꯩꯔꯨꯅꯨ ꯃꯥꯏꯗꯣ ꯍꯣꯏ ꯅꯪ ꯐꯒꯤꯕ ꯌꯥꯏ ꯑꯗꯣꯏꯇꯥꯔꯖꯄꯅꯦ ꯅꯪ ꯃꯥꯏꯗꯣ ꯄꯥꯠꯊꯔꯒ ꯁꯣꯛꯑꯒ ꯂꯩꯍꯧꯗꯣꯏꯅꯦ ꯕꯣꯗꯤ ꯄꯥꯎꯗꯔ ꯍꯥꯏꯁꯤꯗꯤ ꯃꯥꯏꯒꯤ ꯁꯤꯅꯕ ꯌꯥꯗꯦ ꯃꯥꯒꯤ ꯇꯣꯉꯥꯟꯅ ꯃꯥꯏꯒꯤ ꯊꯣꯛꯏꯁꯦ ꯑꯗꯨꯏꯅꯤ ꯁꯣꯛꯄꯒꯤꯅꯤ
ꯈꯪꯗꯦ ꯑꯩ ꯑꯩ ꯃꯣꯏ ꯐꯩꯒ ꯍꯥꯏꯔꯦ ꯇꯩꯁꯜꯂꯦ ꯑꯥ ꯑꯇꯣꯞꯄ ꯃꯐꯝꯗꯕꯨꯗꯤ ꯇꯩꯗꯦꯗ ꯉꯛꯀ ꯈꯖꯥꯏꯒ ꯊꯡꯅꯕꯒꯤ ꯖꯒꯥꯖꯦ
ꯑꯣ ꯑꯗꯨꯕꯨꯗꯤ ꯀꯩꯁꯨ ꯀꯥꯏꯗꯦꯗ ꯃꯥꯏꯗ ꯇꯩꯔꯨꯅꯨ ꯍꯥꯏꯕꯩ ꯋꯥꯅꯤ
ꯎꯝ ꯑꯗꯨꯗ ꯇꯧꯁꯜꯂꯦ ꯑꯗꯨ
ꯑꯗꯣ ꯅꯪꯒꯤ ꯊꯨꯡꯉꯤꯕ ꯖꯒꯥ ꯎꯔꯤꯡ ꯊꯨꯡꯉꯤꯕ ꯖꯒꯥ ꯑꯗꯨꯗ ꯈꯇꯪ ꯇꯩꯔꯕꯨꯗꯤ ꯀꯩꯁꯨ ꯀꯥꯏꯔꯝꯃꯣꯏꯗ ꯄꯨꯂꯞꯇꯤ ꯇꯩꯔꯨꯅꯣꯕ
ꯎꯝ
ꯎꯝ ꯍꯥꯏꯗꯤ ꯏꯁꯥ ꯕꯣꯗꯤꯗꯕꯨꯗꯤ ꯂꯣꯏꯅ ꯇꯩꯕ ꯌꯥꯏꯕ ꯕꯣꯗꯤ ꯄꯥꯎꯗꯔꯁꯦ ꯂꯣꯏꯅ ꯊꯨꯡꯅ ꯇꯩꯒꯦꯔꯥ ꯈꯣꯠꯀꯦꯔꯥ ꯃꯥꯏꯗꯗꯤ ꯃꯥꯒꯤ ꯊꯣꯡꯉꯤꯕ ꯖꯒꯥꯗꯣ ꯑꯗꯨ ꯗꯣꯠ ꯗꯣꯠ ꯈꯛꯇꯪ ꯅꯝꯃꯣꯌꯦ ꯑꯗꯨꯅ ꯐꯅꯤ ꯑꯩꯖꯄꯅꯦ ꯃꯥꯏꯁꯦ ꯑꯅꯧꯕ ꯑꯃ ꯊꯨꯡꯉꯒ ꯂꯩꯔꯝꯃꯦ ꯑꯆꯧꯕ ꯑꯃ ꯅꯐꯣꯏꯗꯨꯁꯨ ꯂꯩꯇꯦ ꯑꯃꯨꯟꯗꯕ ꯑꯁꯪꯕ ꯂꯩ
ꯂꯐꯣꯏꯗꯣ ꯑꯩꯅ ꯂꯩꯗ꯭ꯔꯕ
ꯎꯝ ꯑꯩꯗꯣ ꯁꯨꯝ ꯍꯟꯗꯛ ꯆꯠꯄꯒꯤ ꯀꯦꯁꯟꯕꯖꯤꯗꯔꯥ ꯑꯗꯒꯤ ꯑꯗꯨꯏꯖꯨ ꯅꯠꯇꯅ ꯑꯩ ꯍꯥꯟꯅꯒꯤꯖꯨ ꯐꯠꯇ꯭ꯔꯤꯗꯅ
ꯑꯥ
ꯂꯐꯣꯏꯁꯨ ꯂꯩꯇꯗꯅ ꯑꯗꯨꯝ ꯇꯩꯇ꯭ꯔꯦ ꯑꯗꯨꯗꯨꯅ ꯍꯥꯏꯗꯤ ꯃꯥꯏꯒꯤ ꯃꯇꯨꯡ ꯃꯅꯨꯡꯗ ꯂꯩꯕ ꯀꯟ ꯀꯟ ꯂꯥꯎꯕꯗꯣ ꯊꯣꯛꯇ꯭ꯔꯝꯅꯤꯅ ꯑꯅꯧꯕꯗꯣ ꯆꯣꯡꯊꯣꯛꯔꯛꯄꯅꯦ
ꯑꯁ
ꯑꯁ ꯑꯃꯗꯨꯗꯤ ꯐꯔꯝꯃꯦ ꯍꯥꯏꯕ ꯃꯥꯅ ꯍꯥꯟꯅ ꯊꯨꯡꯉꯝꯃꯤꯅꯤ ꯑꯩꯅ ꯍꯥꯏꯔꯨꯔꯒ ꯑꯩꯉꯣꯟꯗ ꯊꯨꯡꯉꯛꯄꯗꯒꯤ ꯃꯥꯗꯤ ꯃꯃꯥꯏ ꯁꯤꯠ ꯅꯥꯜꯂꯦ ꯑꯗꯨꯒ ꯉꯔꯥꯡꯗꯣ ꯀꯦꯖꯨ ꯀꯦꯁꯜꯂꯦꯗ ꯀꯌꯥꯗꯤ ꯐꯖꯈ꯭ꯔꯦ ꯐꯣꯇꯣ ꯚꯤꯗꯤꯑꯣꯗꯗꯤ ꯀꯌꯥ ꯐꯖꯗꯦ ꯑꯁꯦꯡꯕꯅꯗꯤ ꯐꯖꯩꯌꯦꯕ ꯌꯥꯝꯅ ꯈꯔꯒ ꯐꯖꯩꯀꯥꯟꯗꯨꯗ ꯀꯦꯁꯟꯕꯗꯨꯗꯤ ꯀꯌꯥꯝ ꯐꯖꯈ꯭ꯔꯦ ꯃꯥꯥꯅꯒ ꯑꯗꯨꯃꯥꯏꯅ ꯊꯣꯛꯂꯛ ꯐꯣꯇꯣꯗꯗꯤ ꯌꯥꯝꯅ ꯊꯤꯗ꯭ꯔꯦ ꯑꯁꯦꯡꯕꯗꯗꯤ ꯌꯥꯝ ꯐꯖꯩ ꯍꯥꯏꯕ ꯍꯧꯖꯤꯛꯀꯤꯁꯦ ꯐꯖꯗꯦ ꯐꯣꯇꯣꯗ ꯐꯖꯗꯦ ꯐꯣꯇꯣꯗꯗꯤ ꯑꯗꯨꯗꯨꯒꯅꯦ ꯉꯔꯥꯡꯗ ꯐꯖꯩꯕꯀꯣ ꯁꯨꯝ ꯃꯥ ꯑꯗꯨꯃꯥꯏ ꯊꯣꯛꯂꯛꯄꯗꯣ ꯀꯩ ꯃꯥꯥꯏ ꯈꯪꯕ꯭ꯔꯥ ꯑꯉꯧꯕꯒ ꯂꯤꯠꯂꯒ ꯑꯗꯨꯃꯥꯏ ꯊꯣꯂꯛꯄꯗꯣ ꯑꯃ ꯂꯨꯍꯣꯡꯕꯒꯤ ꯕꯣꯔꯅ ꯂꯣꯏꯔꯛ ꯀꯥꯟꯗꯒ ꯊꯣꯛꯂꯛꯄꯗꯣ ꯀꯦꯟ ꯑꯗꯨ ꯌꯥꯎꯔꯒ ꯑꯗꯨꯒ ꯃꯥꯂꯩꯍꯧꯔꯒ ꯊꯖꯗꯣ ꯑꯩꯅꯇꯪ ꯉꯥꯎꯤꯅꯤ ꯎꯝꯍꯝ ꯑꯩꯗꯣ ꯁꯨꯃꯥꯏ ꯍꯥꯏꯕ ꯑꯩꯗꯣ ꯆꯠꯂꯒꯦ ꯅꯪ ꯑꯗꯣ ꯎꯝ ꯂꯥꯛꯄꯅꯤꯅ ꯃꯤꯠ ꯎꯗꯦꯗꯨꯅ ꯅꯛꯑꯒ ꯌꯦꯡꯍꯧꯒꯦ ꯑꯗꯨꯒꯅ ꯍꯥꯏꯕꯒꯤꯅꯤꯗ ꯊꯣꯛꯏꯗ ꯍꯟꯖꯤꯟ ꯍꯟꯖꯤꯟ
ꯅꯣꯛꯅꯤꯡꯗꯥꯔ
ꯍꯣꯏ
ꯈꯪꯗꯦꯗ ꯐꯖꯩ ꯐꯖꯩ ꯃꯣꯏ ꯑꯇꯩꯖꯨ ꯐꯖꯩ ꯎꯝ ꯑꯗꯒꯤ ꯑꯥ ꯉꯔꯥꯡꯗꯤ ꯅꯨꯡꯁꯥꯁꯨ ꯁꯥꯗꯦꯗꯅ
ꯑꯥ
ꯑꯗꯨꯗꯨꯅꯅꯦ ꯅꯨꯡꯁꯥꯗꯤ ꯁꯥꯗꯝꯅꯤꯅ ꯍꯥꯏꯗꯤ ꯀꯩꯀꯩ ꯇꯩꯕꯖꯦ ꯀꯩꯝꯇ ꯀꯩ ꯍꯥꯏꯅꯤ ꯍꯨꯃꯥꯡ ꯊꯣꯛꯇꯕꯒꯤ ꯀꯩꯅꯣ ꯇꯧꯕꯗꯣ
ꯑꯥ
ꯕ ꯇꯧꯕꯗꯣ ꯑꯗꯨ ꯇꯧꯋꯦꯕꯀꯣ ꯑꯗꯨꯒ ꯀꯣꯟꯅꯪ ꯊꯦꯡꯖꯤꯜꯂꯀꯥꯟꯗꯗꯤ ꯌꯥꯔꯛꯑꯦ ꯌꯥꯔꯀꯥꯟꯗꯅꯤꯉꯣ ꯐꯩꯖꯦ ꯅꯠꯇ꯭ꯔꯗꯤ ꯑꯩꯗꯤ ꯁꯨꯡꯅꯨꯡ ꯍꯦꯛ ꯊꯦꯡꯅꯔꯣꯏ
ꯑꯣ
ꯇꯥꯅꯕꯅꯅꯦ ꯍꯧꯗ꯭ꯔꯤꯀꯥꯟꯁꯤꯗꯅꯦ ꯆꯠꯂꯤꯕꯅꯤ ꯋꯥꯛꯀꯤꯡꯒꯁꯦ
ꯇꯥꯊꯣꯛ ꯑꯣ ꯇꯥ ꯂꯣꯏꯔ ꯆꯠ
ꯎꯝ ꯍꯥꯏꯗꯤ ꯅꯍꯥꯟꯒꯩꯗꯤ ꯍꯨꯃꯥꯡ ꯇꯥꯗꯅ ꯇꯥꯗꯅ ꯍꯣꯠꯅꯕꯗꯣ ꯉꯔꯥꯡꯗꯤ ꯍꯨꯃꯥꯡ ꯇꯥꯅꯕꯃꯨꯛ ꯍꯣꯠꯅꯔꯤꯕ ꯇꯝꯃꯟꯒꯤꯗꯅ ꯑꯗꯣ ꯀꯣꯟꯅꯗꯤ ꯍꯨꯃꯥꯡ ꯇꯥꯔꯛꯑꯦ ꯑꯃ ꯀꯣꯏꯆꯤꯟ ꯆꯦꯟꯕꯗ ꯑꯗꯣ ꯉꯁꯤ ꯀꯩ ꯅꯨꯃꯤꯠꯅꯣ
ꯉꯁꯤꯗꯣ ꯁꯥꯒꯣꯟꯁꯦꯟ
ꯀꯣꯟꯁꯦꯟ ꯏꯔꯥꯏ ꯊꯥꯡꯖ ꯅꯣꯡꯃꯥꯏꯖꯤꯡ ꯅꯣꯡꯃꯥꯏꯖꯤꯡ ꯀꯨꯏꯗ꯭ꯔꯦ
ꯎꯝ ꯊꯥꯡꯖ ꯅꯠꯇꯔ ꯅꯨꯃꯥꯏꯖꯤꯡꯗ ꯆꯠꯄ ꯌꯥꯏ
ꯥꯎꯝ ꯅꯣꯡꯃꯥꯏꯖꯤꯡ ꯅꯣꯡꯃꯥꯏꯖꯤꯡꯗꯨꯅ ꯐꯩꯗ ꯃꯔꯝꯗꯤ ꯊꯥꯡꯖꯗꯗꯤ ꯑꯇꯣꯞ ꯑꯇꯣꯞꯄꯒꯤꯁꯨ ꯍꯥꯡꯗꯦ ꯅꯣꯡꯃꯥꯏꯖꯤꯡꯗꯗꯤ ꯄꯨꯔꯥ ꯁꯛꯀꯦꯟꯍꯤꯡꯒꯤꯗꯤ ꯄꯨꯔꯥ ꯍꯥꯡꯗꯣꯏꯅꯤꯗꯅ
ꯍꯥꯡꯗꯣꯏꯅꯤ ꯍꯥꯡꯗꯣꯏꯅꯤ
ꯑꯗꯨꯅ ꯑꯗꯨꯗ ꯆꯠꯄꯅ ꯈ꯭ꯋꯥꯏꯗꯩ ꯕꯦꯁ
ꯑꯁ ꯑꯩꯅ ꯍꯥꯏꯕ ꯗꯨꯀꯥꯟꯗꯣ ꯃꯐꯝꯗꯦ ꯑꯩ ꯍꯣꯔꯦꯟ ꯅꯉꯣꯟꯗ ꯁꯦꯌꯔꯕꯨꯗꯤ ꯇꯧꯔꯛ ꯀꯦ ꯆꯠꯅꯤꯡꯉꯦꯕ ꯑꯗꯨꯗꯣ ꯅꯪ ꯀꯣꯂꯦꯖꯀꯤꯁꯨ ꯆꯞ ꯆꯥꯔꯗꯕꯅꯤ ꯑꯗꯨꯗꯩ ꯂꯩꯕꯗ ꯍꯥꯏꯗꯤ ꯎꯝ ꯕꯖꯥꯔꯗꯩ ꯂꯩꯕ ꯍꯥꯏꯗꯣ ꯅꯪ ꯑꯃꯅꯤꯗꯩ ꯍꯦꯟ ꯐꯪꯉꯣꯏꯌꯦ ꯇꯥꯡꯉꯤꯗꯅ
ꯑꯥ ꯑꯗꯤ ꯍꯟꯖꯤꯟꯖꯤꯟꯗꯨ ꯂꯤꯅꯤꯡꯗꯦ ꯑꯗꯨꯅ ꯈꯔ ꯌꯥꯝ ꯂꯤꯠꯅꯤꯡꯇꯧꯕ ꯅꯨꯄꯤ ꯑꯩꯗꯤ
ꯎꯝ
ꯍꯟꯖꯤꯟꯖꯤꯅꯦ ꯂꯤꯠꯄꯨꯗꯤ ꯂꯤꯠꯅꯤꯡ ꯇꯥꯔꯒꯖꯨ ꯑ ꯑꯥ ꯃꯉꯥ ꯇꯔꯨꯛ ꯊꯝꯖꯜꯂꯒꯗꯤ ꯐꯩꯗꯅ
ꯑꯣꯏ
ꯑꯗꯨꯒꯤ ꯈꯜꯂꯤꯕꯅꯤ ꯑꯗꯒꯤ
ꯐꯕꯅꯦ
ꯎꯝ ꯑꯗꯒꯤ ꯈꯨꯗꯥꯡꯖꯤꯅ ꯈꯔ ꯀꯥꯊꯦꯛꯄꯗꯅ ꯐꯗꯅ ꯎꯠꯅꯤꯖꯨ ꯑꯗꯨꯖꯨ ꯑꯃꯨꯛ ꯄꯥꯝꯗꯕ ꯈꯨꯗꯥꯡ ꯑꯁꯥꯡ ꯑꯁꯥꯡꯕꯤ ꯅꯠꯇꯗꯤ ꯑꯩ ꯂꯩꯅꯤ ꯑꯁꯦꯡꯕ ꯌꯥꯝ ꯐꯖꯗꯦ ꯍꯝ
ꯑꯩꯖꯨ ꯑꯁꯥꯡꯕꯤ ꯉꯥꯛꯇꯅꯦꯕ ꯄꯥꯝꯃꯤꯖꯦ
ꯍꯣꯏ ꯃꯔꯝꯗꯤ ꯀꯥꯊꯦꯛꯄꯁꯦ ꯌꯥꯝ ꯇꯜꯂꯦꯕ ꯍꯥꯏꯗꯤ ꯀꯥꯊꯦꯔꯛꯄꯩ ꯅꯠꯇꯕ ꯍꯥꯟꯅ ꯀꯥꯊꯦꯛꯈꯤꯕꯩꯁꯦ ꯎꯠꯄ ꯌꯥꯝ ꯇꯟꯕꯗꯣ
ꯍꯣꯏ
ꯑꯗꯒꯤ ꯎ ꯁꯤ ꯈꯔ ꯀꯥꯊꯦꯛꯀꯥꯟꯁꯤꯗ ꯑꯃꯨꯛ ꯍꯦꯟꯅꯁꯨ ꯀꯥꯊꯦꯛꯁꯜꯂꯛꯑꯦ ꯍꯥꯏꯕ ꯍꯟꯗꯛꯀꯤ ꯅꯨꯡꯁꯥ ꯈꯨꯁꯥꯁꯤꯗꯤ ꯕꯦꯔꯥꯅꯤ ꯍꯧꯖꯤꯛ ꯀꯥꯊꯦꯛꯄ ꯐꯅꯕꯖꯦ ꯃꯤ ꯃꯣꯂꯣꯝꯒ ꯂꯩ ꯍꯥꯏꯌꯦ ꯀꯔꯝꯕ ꯑꯣꯖꯥꯠꯅꯣ ꯈꯪꯗꯦ ꯍꯥꯏꯕ
ꯑꯣ ꯑꯗꯣ ꯀꯥꯊꯦꯛꯄ ꯐꯕꯖꯦ ꯕꯣꯗꯤ ꯋꯥꯁꯇꯁꯨ ꯌꯥꯝ ꯂꯩꯗ
ꯑꯗꯨ ꯍꯥꯏꯕ ꯋꯥꯅꯤꯗ ꯃꯤ ꯑ ꯀꯩꯅꯣꯒꯩꯅ ꯐ ꯐꯩ ꯐꯩꯅ ꯄꯨꯡꯍꯥꯏ ꯍꯥꯏꯔꯒ ꯑꯣꯛ ꯂꯩꯔꯀꯥꯟꯗ ꯑꯩꯈꯣꯏꯅ ꯍꯦꯛꯇ ꯌꯥꯗꯕꯗꯣ ꯑꯣꯏꯗꯣꯏꯅꯤ
ꯑꯗꯨꯕꯨꯗꯤ ꯆꯥꯟꯅꯕ ꯆꯥꯟꯅꯗꯕꯖꯨ ꯂꯩꯗꯅ
ꯎꯝ ꯑꯗꯒꯤꯗꯤ ꯑꯗꯨ ꯈꯛꯇꯅ ꯌꯥꯝ ꯄꯣꯟꯇꯦ ꯃꯤꯒꯤ ꯑꯩꯈꯣꯏꯅ ꯃꯥꯏꯗꯐꯥꯎꯗ ꯇꯩ ꯇꯩꯅꯅꯕ ꯁꯟꯁꯀ꯭ꯔꯤꯟ ꯂꯩꯇ꯭ꯔꯀꯥꯟꯁꯤꯗ ꯃꯣꯏꯗꯤ ꯈꯨꯠ ꯈꯣꯡꯗ ꯂꯣꯏꯅ ꯇꯩ
ꯑꯗꯨꯅꯗꯤ ꯑꯗꯨꯝ ꯈꯦꯠꯅ ꯇꯥꯕꯅꯦ ꯅꯠꯇ꯭ꯔꯥ
ꯑꯗꯨꯅ ꯑꯗꯨꯝ ꯈꯦꯠꯅ ꯇꯥꯝꯅꯦ ꯏꯕꯥꯅꯤ ꯒꯨꯂꯤ ꯑꯃ ꯆꯥꯁꯦ ꯍꯥꯏꯅꯕꯗꯨꯅ ꯀꯃꯥꯏꯅ ꯇꯧꯒ꯭ꯔꯦ
ꯆꯥ ꯖꯤꯔꯣ
ꯆꯥꯖꯤ ꯆꯥꯖꯦꯔꯥꯅ ꯈꯜꯂꯤꯅꯦ ꯑꯗꯣ ꯇꯥꯡꯕꯨ ꯇꯥꯡꯕ꯭ꯔꯥ ꯑꯗꯨꯗ
ꯑꯗꯨꯗꯣ ꯑꯍꯥꯟꯕꯒꯤ ꯑꯣꯏꯅ ꯑꯃꯈꯛ ꯂꯩꯒꯗꯕ
ꯎꯝ ꯑꯗꯨ ꯌꯦꯡꯕ ꯌꯥꯏ ꯌꯥꯔꯒꯗꯤ ꯅꯠꯇ꯭ꯔꯥ
ꯍꯣꯏ ꯑꯗꯒꯤ ꯗꯨꯀꯥꯟ ꯑꯃꯁꯨꯅꯦ ꯗꯨꯀꯥꯟ ꯑꯃꯁꯨ ꯑ ꯂꯣꯁꯟꯅꯦꯕ ꯃꯥꯏꯗꯣ ꯇꯩꯔꯒ ꯉꯧꯊꯣꯛꯄꯗꯣ ꯈꯪꯕ꯭ꯔꯥ
ꯈꯪꯗꯦ
ꯎꯝ ꯍꯣꯔꯦꯟ ꯁꯦꯔ ꯇꯧꯕꯤꯔꯛꯀꯦ
ꯍꯥꯏꯗꯤ ꯑꯗꯨꯗꯣ ꯈꯨꯗꯛꯇꯣ ꯇꯩꯕꯤꯒꯛꯇꯒꯤꯔꯣ ꯅꯠꯇ꯭ꯔꯒ ꯑꯗꯨꯝ ꯀꯣꯟꯅꯁꯨ ꯑꯗꯨꯝ ꯇꯧꯗꯔꯣ
ꯈꯪꯗꯦ ꯑꯗꯨꯒꯗꯤ ꯃꯣꯏ ꯈꯨꯗꯛꯇ ꯇꯩꯕꯗꯨꯗꯤ ꯌꯥꯝ ꯉꯧꯔꯦ
ꯈꯨꯗꯛꯇ ꯇꯩꯕꯗ ꯇꯧꯕꯗꯨꯗꯤ ꯇꯜꯂꯤꯗꯅ
ꯑ
ꯑꯗꯨꯝ ꯀꯣꯟꯅꯁꯨ ꯑꯗꯨꯝ ꯆꯠꯍꯧꯔꯗꯤ ꯐꯩ
ꯎꯝ ꯂꯝꯗꯅꯅꯦ ꯀꯩꯅꯣꯁꯦ ꯑꯩꯈꯣꯏ ꯀꯨꯆꯨꯁꯦ ꯄꯥꯝꯅꯔꯤꯕ ꯊꯑꯣꯏꯅ ꯀꯩꯅꯣ ꯇꯧꯅꯔꯤꯕ ꯑꯩꯈꯣꯏꯅ ꯑꯃꯨꯛ ꯅꯠꯇ꯭ꯔꯥ
ꯈꯪꯗꯦ ꯃꯥꯅꯦ ꯑꯩ ꯑꯁꯥ ꯑꯝꯗꯅꯦ ꯍꯧꯖꯤꯛ ꯀꯟꯅ ꯂꯩꯖꯔꯤꯁꯦ ꯃꯨꯠ ꯑꯃꯗ
ꯏꯁ ꯍꯧꯖꯤꯛꯀꯥꯟꯗꯤ ꯃꯤꯁꯦ ꯂꯣꯏꯅ ꯉꯧꯅꯔꯦ ꯍꯥꯏꯕ
ꯎꯝ
ꯉꯧꯅꯔꯥꯗ꯭ꯔꯥ
ꯍꯣꯏ ꯉꯧꯗ꯭ꯔꯃꯛꯁꯨ ꯈꯪꯗꯦ ꯃꯁꯥꯗꯣ ꯌꯥꯝ ꯅꯥꯜꯂꯒ ꯒ꯭ꯂꯣꯒ ꯀꯥꯔꯒ ꯏꯐꯗ ꯐꯖꯕꯤꯗꯣ
ꯑꯧ ꯒ꯭ꯂꯣꯁꯨ ꯀꯥꯔꯦ ꯑꯗꯒꯤꯗꯤ ꯉꯧꯁꯨ ꯉꯧꯅꯔꯦ ꯑꯗꯒꯤꯗꯤ ꯗ꯭ꯔꯦꯁꯤꯡ ꯃꯛꯇ ꯑꯣꯏꯔꯦ ꯐꯖꯔꯒ ꯑꯅꯥꯟꯕ ꯇꯥꯡꯕ ꯉꯥꯛꯇ ꯁꯦꯀꯦꯟ ꯍꯦꯟꯃꯛꯇ ꯑꯣꯏꯔꯁꯨ ꯐꯖꯕ ꯉꯛꯇ ꯗ꯭ꯔꯦꯁꯁꯤꯡꯒꯗꯣ ꯅꯥꯟ ꯅꯥꯟꯅ ꯑꯩꯈꯣꯏ